ꯇꯥꯌꯦ ꯇꯥꯏꯌꯦ ꯇꯥꯥꯏꯕꯣ
ꯇꯥꯏꯌꯦ ꯇꯥꯏꯌꯦ ꯇꯥꯏꯌꯦ ꯐꯖꯃꯅ ꯇꯥꯏꯌꯦ ꯅꯨꯡꯉꯥꯏꯇꯦ ꯍꯥꯏꯕꯗꯤ ꯌꯥꯗꯝꯅꯤꯅ ꯅꯨꯡꯉꯥꯏꯔꯤ ꯍꯥꯏ ꯇꯥꯝꯅꯤꯅꯦ ꯏꯇꯥꯎꯗꯤ ꯀꯝ ꯀ꯭ꯔꯝ ꯄꯥꯜꯂꯤꯕ
ꯅꯨꯡꯉꯥꯏꯔꯤ ꯑꯩꯖꯨ ꯑꯩ ꯀꯩꯅꯣꯝꯃ ꯁꯨꯝ ꯅꯪꯉꯣꯟꯗ ꯅꯣꯂꯦꯖ ꯈꯔ ꯂꯧꯒꯦꯗꯅ ꯐꯣꯟ ꯇꯧꯔꯛꯏꯅꯦ
ꯍꯥꯏꯌꯣ ꯍꯥꯏꯔꯛꯇꯦ ꯍꯥꯏꯔꯤꯝꯃꯤꯅꯦ ꯐꯣꯟꯕꯨ ꯇꯧꯃꯜꯂꯛꯇꯦ ꯍꯪꯕꯨ ꯍꯪꯉꯛꯇꯦ ꯍꯥꯏꯔꯤꯝꯃꯤꯅꯦ ꯅꯪꯅꯕꯨ ꯍꯥꯏꯔꯗꯤ ꯑꯗꯨꯝ ꯑꯩꯗꯤ ꯄꯤꯔꯒꯦ ꯂꯩꯔꯝꯅꯤ ꯀꯩꯅꯣ
ꯏꯁꯩ ꯏꯁꯩ ꯅꯨꯡꯃꯥꯏ ꯈꯔ ꯇꯧ ꯇꯥꯏꯅꯦ ꯃꯔꯨꯞꯄꯣ
ꯑ ꯏꯁꯩ ꯅꯣꯡꯃꯥꯏꯖꯦ ꯄꯥꯝꯖꯔꯨꯕ ꯀꯧꯕꯅꯤꯅ ꯑꯗꯨꯝ ꯇꯦꯛ ꯇꯦꯛ ꯑꯗꯨꯝ ꯇꯧꯏ ꯍꯥꯏꯇꯥꯥꯝꯅꯤꯅꯦ
ꯏꯁꯩ ꯅꯣꯡꯃꯥꯏꯒꯤ ꯃꯇꯥꯡꯖꯤ ꯈꯔ ꯈꯪꯅꯤꯡꯗꯅ ꯑꯩꯖꯨ ꯍꯪꯉꯛꯏꯅꯤꯅꯦ ꯏꯁꯩꯖꯦ ꯀꯃꯥꯏ ꯇꯧꯕꯅꯣ ꯏꯁꯩ ꯅꯣꯡꯃꯥꯏꯖꯦ ꯑ ꯑꯈꯣꯏꯅ ꯁꯨꯝ ꯁꯩ ꯍꯥꯏꯔꯒ ꯈꯣꯏꯗꯤ ꯁꯩ ꯑꯣꯏꯅ ꯄꯪꯇꯥ ꯇꯥꯕꯅꯤꯗꯣ ꯀꯩꯝ ꯇꯦꯕ ꯑꯗꯨꯅ ꯍꯩꯖꯤ ꯈꯣꯏꯅ ꯍꯦꯠ ꯀ꯭ꯂꯥꯁꯤꯀꯦꯜ ꯅꯨꯡꯁꯤꯀꯦꯜ ꯃꯌꯥꯝ ꯂꯩꯕ ꯃꯥꯜꯂꯦ ꯍꯤꯞ ꯍꯣꯞ
ꯐꯣꯛ ꯅꯨꯡ ꯑꯗꯒꯤ ꯂꯣꯏ ꯂꯩꯗ ꯀ꯭ꯂꯥꯁꯤꯀꯦꯜ ꯐꯣꯛ ꯒ꯭ꯔꯨꯞ ꯀꯥꯏꯅ ꯑꯝꯖꯨ ꯂꯩꯔꯤꯝꯃꯤꯗꯣ
ꯑ ꯑꯗꯨꯗ ꯂꯩꯕ ꯃ ꯃꯈꯜꯖꯤꯗ ꯏꯇꯥꯎꯅ ꯇꯝꯃꯤꯖꯤꯅ ꯀꯔꯝꯕ ꯃꯈꯜꯒꯤ ꯁꯩꯅꯣ ꯀꯃꯥꯏ ꯇꯧꯕꯅꯣ ꯁꯤꯅ ꯑ ꯇꯝꯕ ꯃꯇꯝꯗ ꯀꯩꯀꯩ ꯆꯪꯕ ꯑ ꯈꯣꯟꯖꯦꯜ ꯐꯖꯕ ꯐꯖꯕ ꯗꯀꯥꯔ ꯑꯣꯏꯔꯤꯕ꯭ꯔꯥ ꯁꯨꯔꯖꯤꯅ ꯀꯃꯥꯏꯟ ꯇꯧꯕ ꯑꯩꯈꯣꯏꯅ ꯈꯪꯉꯨ ꯅꯠ ꯇꯝꯅꯤꯅ ꯏꯇꯥꯎꯅ ꯈꯔ ꯑ ꯃꯇꯦꯡ ꯈꯔ ꯀꯃꯥꯏꯟ ꯇꯧꯕꯅꯣꯅ ꯑꯩꯖꯨ ꯈꯪꯅꯤꯡ ꯇꯧꯔꯛꯏꯅꯤꯅꯦ
ꯆꯨꯝꯃꯤ ꯆꯨꯝꯃꯤ ꯑꯗꯣ ꯃꯌꯥꯝꯅ ꯈ꯭ꯋꯥꯏ ꯍꯪꯅꯩꯖꯦꯀꯣ ꯏꯁꯩꯖꯤꯗ ꯈꯣꯜ ꯐꯖꯕ ꯈꯣꯠꯄ ꯍꯥꯏꯗꯤ ꯂꯩꯗꯅ ꯑꯩꯗꯤ ꯈꯣꯟ ꯊꯤꯖꯩ ꯑꯩꯒꯤꯗꯤ ꯈꯣꯟ ꯊꯤꯖꯩ ꯏꯁꯩ ꯁꯛꯄ ꯌꯥꯒꯗ꯭ꯔ ꯈꯣꯠꯀꯗ꯭ꯔꯥ ꯏꯇꯥꯎꯅꯖꯨ ꯍꯨꯖꯤꯛꯇ ꯍꯪꯉꯛꯏꯅꯤꯅꯤꯅ
ꯑ
ꯑꯗꯨꯅꯦꯕ ꯂꯩꯅꯩꯁꯦ ꯇꯁꯦꯡꯅ ꯍꯥꯏꯔꯒꯗꯤ ꯃꯁꯦ ꯃꯤ ꯃꯤꯒꯤ ꯈꯣꯟ ꯑꯃꯝ ꯑꯃꯝ ꯂꯣꯏ ꯂꯩꯅꯩ ꯉꯥꯛꯇꯅꯦꯕ
ꯃꯟꯅꯦ ꯃꯟꯅꯦ
ꯍꯥꯏꯗꯤ ꯐꯖꯗ ꯐꯖꯕ ꯐꯖꯗꯕ ꯍꯥꯏꯕ ꯑꯃ ꯂꯩꯕ ꯅꯠꯇꯦꯕ ꯍꯥꯏꯗꯤ ꯌꯨꯅꯤꯛ ꯃꯁꯥ ꯃꯁꯥꯒꯤ ꯈꯨꯣꯟꯁꯦ ꯌꯨꯅꯤꯛ ꯑꯣꯏꯕ ꯉꯥꯛꯇꯅꯦꯕ
ꯍꯣꯏ
ꯑꯗꯣ ꯃꯁꯥ ꯃꯁꯥ ꯌꯨꯅꯤꯛ ꯑꯣꯏꯕ ꯈꯣꯟꯗꯨꯗ ꯍꯥꯏꯗꯤ ꯁꯛꯄ ꯇꯝꯕꯩ ꯋꯥꯅꯦꯕ ꯈꯣꯟꯒꯤ ꯑꯣꯏꯅꯗꯤ ꯁꯤꯗ ꯊꯣꯏꯗꯣꯛ ꯂꯩꯇꯦꯕ ꯏꯇꯥꯎꯅ ꯍꯧꯁꯨꯖꯤꯛꯇ ꯍꯪꯏꯗꯅ ꯈꯣꯟꯐꯖꯕ ꯈꯣꯠꯄ ꯗꯔꯀꯥꯔ ꯂꯩꯕ꯭ꯔꯥ ꯈꯣꯠꯄ꯭ꯔꯅ ꯍꯪꯕꯗꯣ
ꯑꯥ
ꯑꯗ ꯁꯤꯗꯤ ꯈꯣꯟ ꯐꯖꯕ ꯈꯣꯠꯄꯗꯤ ꯀꯩꯁꯨ ꯗꯔꯀꯥꯔ ꯂꯩꯕ ꯅꯠꯇꯦꯗ ꯃꯁꯥ ꯃꯁꯥꯒꯤ ꯈꯣꯟꯒꯤ ꯌꯨꯅꯤꯛ ꯑꯣꯏꯕ ꯈꯣꯟꯗꯣ ꯍꯥꯏꯇꯥꯔꯦ ꯑꯗꯨꯒꯤ ꯑꯣꯏꯅ ꯃꯁꯥ ꯃꯁꯥꯒꯤ ꯏꯁꯩꯗꯨꯒꯤ ꯂꯩꯖꯕꯋꯥꯅꯤꯗ
ꯏꯁꯩ ꯁꯛꯄꯗ ꯆꯪꯉꯏꯁꯦ ꯔꯥꯒ ꯁꯨꯔ ꯍꯥꯏꯇꯥꯔꯦꯅꯦ
ꯃꯥꯅꯦ ꯃꯥꯅꯦ ꯈꯣꯟꯗꯨꯗꯤ ꯑꯗꯨꯝ ꯃꯁꯥꯅ ꯁꯛ ꯀꯩꯅꯣ ꯇꯧꯖꯔꯛꯑꯀꯥꯟꯗ ꯌꯥꯔꯛꯀꯗꯕ ꯄꯣꯠꯅꯦꯕ ꯍꯥꯏꯗꯤ ꯇꯁꯦꯡꯅ ꯍꯥꯏꯔꯒꯗꯤ ꯈꯣꯏ ꯖꯤꯝ ꯁꯥꯟꯅꯩꯗꯅ
ꯑꯥ
ꯑꯩꯈꯣꯏ ꯖꯤꯝ ꯁꯥꯟꯅꯔ ꯀꯥꯟꯗ ꯁꯥꯟꯅ ꯁꯥꯟꯅ ꯍꯛꯆꯥꯡꯁꯦ ꯐꯔꯛꯇ꯭ꯔꯣ ꯐꯔꯛꯏꯗꯅ ꯑꯗꯨꯃꯥꯏꯅ ꯇꯧꯗꯅ ꯑꯩꯈꯣꯏ ꯈꯣꯟꯁꯤꯁꯨ ꯈꯅꯥꯎꯁꯤꯁꯨ ꯍꯥꯏꯗꯤ ꯃꯁꯜꯁꯖꯦ ꯇ꯭ꯔꯦꯅꯤꯡ ꯇꯧꯋꯦꯅꯦꯕ ꯏꯁꯩ ꯍꯥꯏꯗꯤ ꯏꯁꯩ ꯇ꯭ꯔꯦꯅꯤꯡ ꯇꯧꯔꯒ ꯏꯁꯩ ꯏꯁꯩ ꯇ꯭ꯔꯦꯅꯤꯡ ꯇꯧꯕꯗꯤ ꯃꯁꯥ ꯃꯁꯥꯒꯤ ꯑꯦꯛꯁꯔꯁꯥꯏꯁ ꯂꯩꯖꯔꯦꯗꯅ ꯑꯗꯨꯅ ꯑꯗꯨꯅ ꯈꯔ ꯑꯃꯨꯛ ꯃꯨꯛꯆꯤꯟꯈ꯭ꯔꯦ ꯑꯗꯨꯒꯤ ꯃꯇꯨꯡꯏꯟꯅ ꯈꯅꯥꯎꯁꯤꯁꯨ ꯍꯥꯏꯗꯤ ꯖꯤꯝ ꯁꯥꯟꯅꯕ ꯑꯗꯨꯃꯥꯏꯅ ꯍꯛꯆꯥꯡ ꯐꯔꯛꯄ ꯑꯗꯨꯃꯥꯏꯅ ꯈꯅꯥꯎꯗꯁꯨ ꯇ꯭ꯔꯦꯅꯤꯡ ꯇꯧꯔ ꯇꯧꯔ ꯃꯁꯟꯗꯣ ꯀꯩꯅꯣ ꯇꯧꯔꯛꯀꯥꯟꯗ ꯀꯩꯅꯣ ꯇꯧꯗꯣꯏꯅꯦ ꯍꯥꯏꯕꯅꯤꯗ ꯁꯛꯄ ꯈꯣꯠꯄꯗꯣ ꯉꯝꯃꯛꯇꯣꯏꯅꯦꯕ
ꯚꯣꯀꯦꯜ ꯚꯣꯀꯦꯜꯒꯤ ꯃꯇꯥꯡꯁꯤꯗ ꯌꯥꯝ ꯍꯦꯟꯅ ꯈꯪꯉꯨꯕꯗꯤ ꯅꯠꯇꯕ ꯚꯣꯀꯦꯜ ꯄꯤꯛꯁ ꯃꯌꯥꯝ ꯈꯔ ꯂꯩꯕ ꯃꯥꯜꯂꯦ ꯄꯤꯛꯁ ꯁꯤꯅ ꯑꯅꯦꯝ ꯑꯋꯥꯡ ꯑꯣꯏꯔꯥ ꯃꯥꯜꯂꯦ ꯑꯃꯦꯝ ꯑꯋꯥꯡ ꯁꯛ ꯄꯥꯏꯕ ꯍꯥꯏꯗ ꯑꯁ ꯈꯪꯗꯤ ꯈꯪꯅꯤꯡꯕ ꯏꯁꯩꯁꯦ ꯁꯛꯁꯨ ꯁꯛꯅꯤꯡꯕ ꯍꯩꯖꯨ ꯍꯩꯅꯤꯡꯕ ꯑꯗ
ꯑꯦ ꯏꯇꯥꯎꯅꯪ ꯁꯛꯅꯤꯡꯉꯗꯤ ꯇꯧꯅꯤꯡꯉꯗꯤ ꯑꯗꯨꯝ ꯇꯥꯟꯅꯁꯦ ꯌꯥꯏꯌꯦ
ꯁꯨꯔ ꯑꯃ ꯍꯦꯛꯇ ꯏꯀꯥꯏ ꯀꯥꯏꯕꯒꯤ ꯃꯑꯣꯡ ꯇꯧꯕꯁꯤꯗ ꯑꯃꯨꯛꯁꯨ ꯏꯀꯥꯏꯕ ꯃꯤꯁꯤꯒꯤ ꯁꯣꯔꯒꯤ
ꯀꯔꯤꯝ ꯈꯜꯂꯨꯅꯨꯗ ꯑꯩꯈꯣꯏꯁꯨ ꯂꯣꯏ ꯇꯧꯔꯛꯏꯕ ꯉꯥꯛꯇꯅꯤ ꯑꯩꯅ ꯑꯈꯪꯕ ꯈꯔ ꯑꯗꯨ ꯍꯦꯛ ꯍꯥꯏꯔ ꯂꯣꯏꯔꯦ ꯀꯩꯗꯧꯔꯒꯦ ꯏꯇꯥꯎꯅ ꯈꯪꯅꯤꯡꯉꯤ ꯃꯌꯥꯝꯗꯣ ꯑꯗꯨꯝ ꯅꫭꯡ ꯐꯥꯗꯣꯛꯁꯨ ꯀꯣꯏꯊꯣꯔꯛꯎ
ꯀꯣꯏꯔꯛꯀꯦ ꯀꯣꯏꯔꯛꯀꯦ ꯑꯗꯨꯅꯤ ꯏꯁꯩꯒꯤ ꯃꯇꯥꯡꯁꯦ ꯑꯩ ꯍꯟꯗꯛꯁꯦ ꯑꯊꯨꯕꯗ ꯗꯨꯝ ꯂꯥꯛꯑꯒ ꯏꯁꯩꯒꯤ ꯃꯇꯥꯡꯗ ꯈꯔ ꯍꯪꯉꯒꯦꯅ ꯁ ꯏꯟꯗꯤꯌꯥ
ꯑꯗꯣ ꯑꯩ ꯍꯪꯅꯤꯡꯕ ꯑꯝꯗꯤ ꯂꯩꯅꯦꯍꯦ
ꯍꯪꯉꫭ ꯏꯇꯥꯎ
ꯑ ꯈꯪꯍꯧꯗꯅ ꯏꯁꯩ ꯔꯥꯒꯗ ꯐꯠ ꯂꯥꯎꯅ ꯂꯨꯞꯁꯤꯜꯂꯛꯏꯁꯤꯕꯨ ꯏꯇꯥꯎꯕꯨ ꯀꯃꯥꯏ ꯀꯃꯥꯏ ꯇꯧꯕꯅꯣ ꯀꯔꯤ ꯋꯥꯈꯜꯗꯒꯤ ꯂꯥꯛꯏꯕꯅꯣ ꯋꯥꯈꯟꯁꯦ ꯍꯥꯏꯇꯥꯔꯦ
ꯋꯥꯏ ꯈꯟꯚꯝꯖꯨ ꯊꯣꯛꯏꯕ ꯍꯥ ꯍꯥ ꯍꯥ
ꯑ ꯍ ꯍ ꯍꯥꯏꯗꯤ ꯊꯥꯖꯗꯕ ꯍꯦꯛ ꯊꯥꯖꯗꯕ ꯃꯤꯅ ꯍꯦꯛ ꯍꯪꯉꯛꯄꯗꯣ
ꯃꯥꯅꯦ ꯃꯤꯑꯣꯏꯕꯅ ꯑꯍꯣꯡꯕ ꯂꯥꯛꯄ ꯍꯥꯏꯖꯦ ꯍꯪꯕꯝꯁꯨ ꯊꯣꯛꯏꯕꯅꯦꯕ ꯁꯤꯒꯤꯁꯤ ꯁꯨꯝ ꯏꯁꯥꯒꯤ ꯍꯣꯕꯤ ꯑꯃ ꯑꯣꯏꯅ ꯊꯥꯏꯅꯗꯒꯤ ꯍꯧꯅ ꯁꯨꯝ ꯄꯥꯝꯃꯛꯄꯒꯤ ꯋꯥꯔꯤꯅꯤꯗ ꯑꯗꯨꯅ ꯁꯤꯅ ꯍꯦꯛꯇ ꯀꯅꯥꯒꯨꯝꯕ ꯑꯃꯝꯇꯪ ꯏꯝꯄ꯭ꯔꯦꯁ ꯇꯧꯅꯕ ꯀꯅꯥꯒꯨꯝꯕ ꯒꯨꯝꯕ ꯑꯃꯒꯤꯗꯃꯛ ꯁꯛꯀꯦ ꯍꯥꯏꯕꯒꯤ ꯅꯠꯇꯕ ꯏꯁꯩꯁꯦ ꯍꯣꯕꯤ ꯍꯣꯕꯤ ꯑꯃ ꯍꯥꯏꯇꯥꯥꯔꯗꯤ ꯏꯁꯩꯁꯤꯁꯨ ꯑꯣꯏꯌꯦꯕ ꯑꯁꯨꯝ ꯅꯪ ꯍꯣꯕꯤ ꯑꯃ ꯑꯣꯏ ꯍꯥꯏꯔꯦ ꯏꯁꯩ ꯁꯛꯎ ꯍꯥꯏꯔꯦ ꯅꯣꯡ ꯐꯥꯗꯣꯛ ꯍꯩꯇꯕ ꯌꯥꯎꯏꯗꯥꯅ ꯏꯁꯩ ꯁꯤꯗꯤ ꯇꯥꯏ, ꯑ ꯍꯤꯟꯗꯤꯒꯤ ꯑꯣꯏ ꯑꯣꯏꯒꯦꯔꯥ ꯏꯪꯂꯤꯁꯀꯤ ꯑꯣꯏꯒꯦꯔꯥ ꯏꯕꯟ ꯃꯔꯣꯟ ꯈꯪꯗꯧꯕ ꯏꯁꯩꯐꯧ ꯇꯥꯏꯌꯦꯕ ꯀꯣꯔꯤꯌꯥꯟꯒꯤ ꯑꯗꯨ ꯊꯥꯏꯂꯦꯟ ꯑ ꯑꯁꯥꯃꯤꯁ ꯀꯤ ꯅꯦꯄꯥꯂꯤ ꯑꯗꯒꯤ ꯅꯥꯒꯥꯃꯤꯁ ꯏꯁꯩ ꯄꯪꯇꯥ ꯇꯥꯏꯌꯦꯕ
ꯎꯝ
ꯏꯁꯛꯇꯗꯤ ꯃꯥꯒꯤ ꯀꯩꯅꯣ ꯂꯩ ꯂꯩꯅ ꯇꯥꯗꯦꯕ ꯂꯣꯟ ꯍꯥꯏꯕꯒꯤ ꯂꯩꯇꯦꯕ ꯃꯥꯥꯏ ꯁꯨꯔꯗꯨꯅꯦꯕ ꯑꯩꯅ ꯇꯥꯖꯔꯤꯁꯦ ꯅꯨꯡꯉꯥꯏꯖꯕ ꯑꯩꯉꯣꯟꯗ ꯁꯨꯝ ꯅꯨꯡꯉꯥꯏ ꯑꯗꯨꯅ ꯏꯁꯩꯁꯦ ꯁꯨꯝ ꯍꯟꯗꯛꯁꯦ ꯑꯩꯅ ꯁꯨꯝ ꯈꯠꯂꯛꯄ ꯍꯥꯏꯇꯥꯔꯦ ꯅꯣꯡ ꯐꯥꯗꯣꯛ ꯐꯪꯁꯟ ꯑꯃ ꯀꯩ ꯑꯃꯝ ꯂꯥꯛꯑꯦ ꯏꯁꯥꯒꯤ ꯍꯣꯕꯤꯁꯦ ꯑ ꯁꯤꯡꯅꯤꯡ ꯂꯩꯕꯅꯤꯅ ꯏꯁꯩ ꯁꯛꯎ ꯀꯥꯏꯅꯒ ꯍꯦꯛꯇ ꯍꯥꯏꯔꯛꯄ ꯌꯥꯎꯋꯦꯕ
ꯍꯣꯏꯅꯦ ꯐꯪꯁꯟ ꯅꯠꯇ꯭ꯔꯁꯨ ꯑꯩꯈꯣꯏ ꯄꯨꯟꯅꯕꯗ ꯑꯗꯨꯝ ꯑꯩꯈꯣꯏ ꯄꯨꯟꯅꯕꯗ ꯑꯩꯈꯣꯏ ꯄꯨꯟꯕ ꯂꯥꯡꯕꯗ ꯑꯗꯨꯝ ꯏꯁꯩ ꯁꯦ ꯑꯗꯨꯝ ꯀꯩꯅꯣ ꯇꯧꯕꯁꯦ ꯑꯗꯨꯝ ꯇꯧꯔꯤꯗꯨꯅꯤ ꯅꯠꯇ꯭ꯔꯣ
ꯏꯁꯩ ꯁꯛ ꯑꯣ ꯏꯁꯩ ꯁꯛ ꯑꯣ ꯑꯗꯨꯝ ꯍꯥꯏꯅꯩꯗꯨꯅꯤ
ꯍꯥꯏ ꯍꯥꯏ ꯍꯥꯏ ꯄ꯭ꯔꯣꯐꯦꯁꯅꯦꯜ ꯑꯣꯏꯅ ꯄꯗꯤ ꯅꯠꯇꯕ ꯁꯁꯨꯝ ꯍꯣꯕꯤ ꯑꯣꯏꯅ ꯁꯨꯝ ꯇꯝꯅꯤꯡꯕꯒꯤ ꯋꯥꯔꯤꯅꯤꯗ ꯑꯗꯨꯅ ꯅꯤꯌꯣꯝ ꯆ ꯃꯥꯅꯦ ꯄꯣꯐꯦꯁꯇꯜ ꯆꯪꯈ꯭ꯔꯁꯨ ꯀꯩꯁꯨ ꯀꯥꯏꯕꯕꯨꯗꯤ ꯂꯩꯇꯦ ꯇꯥꯎꯋꯦꯕꯨꯗꯤ ꯄ꯭ꯔꯣꯐꯦꯁꯅꯦꯜ ꯆꯠꯇꯅ ꯄ꯭ꯔꯣꯐꯦꯁꯅꯦꯜꯒꯤ ꯃꯇꯥꯡꯗ ꯅꯩꯅꯔꯤꯕ ꯑꯗꯨꯅꯤꯅ ꯑꯗꯨ ꯃꯥꯏꯅ ꯄꯥꯛꯅꯕ ꯍꯣꯠꯅꯕ ꯀꯩꯁꯨꯝ ꯀꯥꯏꯗꯦ ꯑꯩꯈꯣꯏꯒꯗꯤ ꯈꯦꯠꯅꯔꯦꯕ ꯈꯔ ꯑꯃꯨꯛ
ꯑ ꯑꯗꯣ ꯏꯁꯩ ꯅꯨꯡ ꯇꯧꯕꯁꯦ ꯋꯥꯈꯟꯁꯨ ꯌꯥꯝ ꯅꯨꯡꯉꯥꯏꯕꯅꯦ ꯋꯥꯈꯜ ꯊꯣꯛꯄꯅꯦꯕ ꯍꯥꯏꯗꯤ ꯋꯥꯈꯟꯒ ꯋꯥꯈꯟꯒ ꯅꯨꯡꯉꯥꯏꯇ꯭ꯔꯕꯨ ꯀꯥꯟꯗ ꯏꯁꯩꯒꯅꯥꯍꯥꯛꯇꯪ ꯉꯪꯊꯣꯛꯇꯅ ꯅꯠꯇ꯭ꯔꯥ
ꯑꯥ ꯐꯅ ꯋꯥꯔꯨꯔꯁꯨ ꯏꯁꯩ ꯑꯃꯍꯦꯛ ꯁꯛꯑꯒ ꯍꯦꯛꯇ ꯀꯥꯎꯋꯦꯕ ꯋꯥꯈꯜꯁꯦ
ꯍꯣꯏꯅꯦ ꯁꯛꯄꯕꯨ ꯑꯣꯏꯒꯦꯔꯥ ꯇꯥꯕꯕꯨ ꯑꯣꯏꯒꯦꯔꯥ ꯏꯁꯩ ꯍꯥꯏꯁꯤꯗꯤ ꯑꯗꯨꯝ ꯊꯥꯏꯅꯗꯒꯤ ꯌꯥꯎꯔꯛꯑꯕꯅꯦ ꯀꯩꯗꯧꯗ꯭ꯔꯒꯦ ꯃꯤꯑꯣꯏꯕꯒꯤ ꯑꯋꯥ ꯅꯨꯡꯉꯥꯏꯗ ꯑꯗꯨꯝ ꯅꯨꯡꯉꯥꯏꯔꯦ ꯏꯁꯩ ꯅꯨꯡꯉꯥꯏꯇ꯭ꯔꯦ ꯏꯁꯩ ꯀꯞꯄꯦ ꯏꯁꯩ ꯅꯣꯛꯏ ꯏꯁꯩ ꯑꯗꯨꯝ ꯍꯥꯏꯅꯩ ꯅꯠꯇ꯭ꯔꯣ
ꯑꯩꯈꯣꯏ ꯃꯩꯇꯩꯒꯤ ꯁꯤꯔ ꯁꯤꯔꯦ ꯏꯁꯩ ꯏꯁꯩ ꯁꯛꯑ ꯄꯨꯊꯣꯛꯏꯅꯤ ꯅꯠꯇ꯭ꯔꯥ ꯑ ꯁꯋꯥꯁ ꯔꯣꯝꯗꯁꯨ ꯏꯁꯩꯒꯤ ꯏꯁꯩ ꯉꯥꯛꯇꯅꯤ ꯏꯁꯩ ꯅꯣꯡꯃꯥꯏ ꯍꯥꯏꯁꯦ ꯑ ꯍꯔꯥꯎ ꯅꯨꯡꯉꯥꯏ ꯅ ꯇꯧꯕ ꯌꯥꯏꯌꯦ
ꯏꯁꯩ ꯍꯥꯏꯁꯤꯗꯤ ꯌꯥꯎꯗ꯭ꯔꯕ ꯌꯥꯗ꯭ꯔꯕ ꯃꯤꯑꯣꯏꯕꯒꯤ ꯄꯨꯟꯁꯤꯗ ꯌꯥꯎꯗ꯭ꯔꯕ ꯌꯥꯗꯕ ꯀꯩꯅꯣ ꯑꯃꯈꯛꯅꯦꯕ
ꯃꯥꯅꯦ ꯌꯥꯝꯅ ꯍꯩꯖꯤꯛꯀꯤ ꯁꯛ
ꯇꯧꯒꯦ ꯈꯣꯠꯀꯦ ꯍꯥꯏꯔꯛꯏꯁꯤꯁꯨ
ꯑ ꯏꯁꯩ ꯏꯁꯩ ꯁꯛꯄꯒꯤ ꯃꯇꯥꯡꯁꯤ ꯢꯇꯥꯎꯑꯣ ꯁꯤꯗ ꯏꯁꯩ ꯁꯛꯄꯁꯦ ꯃ꯭ꯌꯨꯖꯤꯀꯦꯜ ꯏꯟꯁꯇ꯭ꯔꯨꯃꯦꯟ ꯑꯃꯍꯦꯛꯇ ꯍꯥꯏꯇꯥꯔꯦ ꯕꯥꯁꯤꯒ ꯇꯧꯔꯒ ꯁꯛꯄ꯭ꯔꯥ ꯑꯩ ꯒꯤꯇꯔꯒ ꯇꯧꯔꯒ ꯁꯛꯄ ꯌꯥꯕ꯭ꯔꯥ ꯇꯕꯤꯂꯥ ꯇꯧꯔꯒ ꯁꯛꯄ ꯌꯥꯕ꯭ꯔꯥ ꯍꯥꯔꯃꯣꯅꯤꯀꯥ ꯇꯧꯔꯒ ꯁꯛꯄ ꯌꯥꯕ꯭ꯔꯥ ꯍꯥꯏꯗꯤ ꯏꯁꯩ ꯁꯛꯄꯁꯦ ꯃ꯭ꯌꯨꯖꯤꯛ ꯑꯃꯒ ꯍꯦꯛꯇ ꯑꯗꯨꯝ ꯑꯩꯅ ꯍꯥꯏꯇꯥꯔꯦ ꯑꯩꯅ ꯁꯛꯆꯅꯤꯡꯉꯤ ꯃꯑꯣꯡꯗꯣ ꯁꯛꯄ ꯌꯥꯕꯒꯤ ꯃꯑꯣꯡꯁꯦ
ꯑꯗꯨꯝ ꯂꯣꯏ ꯌꯥꯕꯖꯥꯠꯅꯤꯗ ꯅꯪꯅ ꯄꯥꯎ ꯄꯥꯔꯤꯉꯩ ꯁꯛꯅꯤꯡꯉꯗꯤ ꯒꯤꯇꯔ ꯃ ꯈꯣꯡꯉꯒꯁꯨ ꯑꯗꯨꯝ ꯁꯨꯛ ꯌꯥꯎ ꯌꯥꯎꯗ꯭ꯔꯒꯁꯨ ꯑꯗꯨꯝ ꯁꯛꯄ ꯑꯗꯨꯝ ꯌꯥꯕꯖꯥꯠꯅꯤꯗ ꯁꯤꯗꯤ ꯃꯥꯏ ꯃꯥꯒꯤ ꯃꯨꯠꯇꯨꯒꯤ ꯃꯇꯨꯡ ꯏꯟꯅ ꯂꯩꯔꯦꯕ
ꯊꯥꯏꯅꯗꯤ ꯏꯁꯩ ꯇꯝꯕ ꯍꯥꯏꯔꯒꯅ ꯍꯥꯔꯃꯣꯅꯤꯀꯥ ꯈꯣꯡꯕꯁꯦ ꯌꯥꯝ ꯎꯔꯝꯃꯦꯕ ꯍꯧꯖꯤꯛꯇꯤ ꯍꯥꯔꯃꯣꯅꯤꯌꯝꯁꯦ ꯏꯈꯣꯡ ꯈꯣꯡꯅꯒꯤꯗ꯭ꯔꯦ ꯁꯤ ꯍꯩꯇꯕꯒꯤ ꯑꯣꯏꯗꯣꯔꯤꯕ꯭ꯔꯥ ꯍꯥꯏꯕꯗꯤ ꯍꯥꯔꯃꯣꯅꯤꯌꯝꯁꯤ ꯆꯠꯅꯔꯛꯇꯕꯒꯤ ꯑꯇꯣꯞꯄ ꯏꯟꯁꯇ꯭ꯨꯔ ꯇ꯭ꯔꯨꯃꯦꯟꯅꯒꯤ ꯑꯣꯏꯗꯨꯔꯤꯕ꯭ꯔꯥ ꯀꯃꯥꯏꯅ ꯇꯧꯔꯤꯕꯅꯣ ꯁꯤꯕꯣ
ꯁꯤ ꯇꯁꯦꯡꯅ ꯍꯥꯏꯔꯒꯗꯤ ꯇꯁꯦꯡꯅ ꯇꯝꯕꯒꯤꯗꯤ ꯍꯥꯔꯃꯣꯅꯤꯌꯝꯁꯤ ꯃꯊꯧ ꯇꯥꯏꯌꯦꯕꯀꯣ ꯑꯗꯨꯒ ꯀꯩꯅꯣ ꯍꯧꯖꯤꯛꯀꯤ ꯃꯠ ꯃꯇꯝ ꯏꯁꯩꯩ ꯒꯩꯁꯤꯗ ꯍꯔꯃꯣꯅꯤꯌꯝ ꯌꯥꯎꯗ꯭ꯔꯤꯁꯤꯅ ꯁꯨꯝ ꯏꯁꯩꯁꯦ ꯁꯨꯝ ꯑꯞꯒ꯭ꯔꯦꯗ ꯂꯥꯛꯏꯅꯦꯕ ꯍꯧꯖꯤꯛꯇꯤ ꯍꯥꯔꯃꯣꯅꯤꯌꯝꯒ ꯏꯁꯩꯗ ꯍꯥꯔꯃꯣꯅꯤꯌꯝꯒ ꯌꯥꯎꯕꯁꯦ ꯇꯥꯗ꯭ꯔꯕꯅꯤꯅ ꯏꯇꯥꯎꯁꯨ ꯀꯩꯁꯨ ꯇꯥꯔꯝꯃꯔꯣꯏꯗ ꯑꯗꯨꯝ ꯀꯤꯕꯣꯔꯗꯁꯤꯡꯅ ꯑꯗꯨꯝ ꯗ꯭ꯔꯝꯁꯤꯡꯒ ꯂꯣꯏ ꯃꯍꯨꯠ ꯂꯣꯏꯁꯤꯟꯈ꯭ꯔꯕꯅꯦꯕ
ꯑꯥ
ꯁꯤ ꯇꯝꯕꯗꯕꯨꯗꯤ ꯌꯥꯎꯑꯦ ꯍꯥꯏꯕꯨ ꯁꯤ ꯀ ꯍꯧꯖꯤꯛꯀꯥꯟꯗꯤ ꯏꯁꯩ ꯑꯅꯧꯕꯗꯤ ꯀꯩꯁꯨ ꯌꯥꯎꯗ꯭ꯔꯕꯅꯤ ꯁꯤ ꯃꯇꯝꯒꯤ ꯑꯑꯣꯟꯕꯅꯤ ꯑꯗꯨꯝ ꯍꯥꯏꯕ ꯌꯥꯗꯣꯏꯖꯥꯠꯅꯤ ꯑꯋꯣꯟꯕꯅꯤ ꯑꯗꯨꯝ ꯍꯥꯏꯗꯣꯏꯔꯤꯕꯖꯥꯠꯅꯤꯗ
ꯎꯝ ꯑꯁ ꯏꯁꯩ ꯏꯁꯩ ꯂꯩꯕ ꯄꯣꯠꯁꯤꯁꯨ ꯆꯪꯁꯤꯜꯂꯨꯔꯗꯤ ꯑꯔꯥꯏꯕ ꯊꯕꯛ ꯄꯨꯗꯤ ꯅꯠꯇꯦꯗ ꯃꯥꯁꯨ ꯌꯥꯝꯅ ꯆꯥꯎꯕ ꯏꯁꯀꯣꯛ ꯌꯥꯝ ꯚꯁꯕ ꯑꯣꯏꯕ ꯋꯥꯔꯤꯅꯦꯕ ꯁꯤꯗ ꯏꯁꯩꯁꯤ ꯏꯇꯥꯎꯍꯣꯢꯅ ꯇꯝꯃꯤꯁꯦ ꯀ꯭ꯂꯥꯁꯤꯀꯦꯜ ꯑꯣꯏꯔꯤꯕ꯭ꯔꯥ ꯑꯗꯒꯤ
ꯃꯥꯅꯤ ꯀ꯭ꯂꯥꯁꯤꯀꯦꯜ ꯇꯝꯕꯅꯤ ꯀ꯭ꯂꯥꯁꯤꯀꯦꯜꯁꯤꯗ ꯃꯇꯝ ꯏꯁꯩ ꯈꯔ ꯌꯥꯎꯕ ꯍꯥꯏ ꯇꯔꯦ
ꯃꯇꯝ ꯏꯁꯩꯁꯦ ꯀ꯭ꯂꯥꯁꯤꯀꯦꯜ ꯆꯤꯡꯗꯦꯕ
ꯀ꯭ꯂꯥꯁꯤꯀꯦꯜꯗꯤ ꯑꯣꯏꯗꯣꯏꯅꯦꯕꯀꯣ ꯑꯗꯨꯗ ꯀ꯭ꯂꯥ ꯀꯦꯜꯁꯤꯅ ꯑꯃꯨꯛ ꯈꯔ ꯑꯃꯨꯛ ꯃꯅꯨꯡ ꯆꯡꯁꯤꯟꯒ꯭ꯔꯦ ꯍꯥꯏꯇꯥꯔꯦ ꯇꯁꯦꯡꯅ ꯑꯩꯈꯣꯏꯅ ꯃꯇꯝ ꯏꯁꯩ ꯍꯥꯏꯔꯤꯁꯤꯅ ꯍꯧꯖꯤꯛ ꯑꯩꯈꯣꯏꯒꯤ ꯃꯅꯤꯄꯨꯔꯗ ꯇꯧꯅꯔꯤꯕ ꯃꯌꯥꯝꯁꯦ ꯑꯅꯧ ꯑꯅꯧꯕ ꯢꯁꯩꯊꯣꯛꯢꯃꯌꯥꯝꯁꯦ
ꯑꯝ
ꯁꯤꯅꯦꯕ ꯃꯇꯝꯒꯤ ꯏꯁꯩ ꯍꯥꯏꯁꯦ ꯑꯗꯨꯅ ꯃꯇꯝꯒꯤ ꯏꯁꯩ ꯊꯣꯛꯂꯝꯃꯤꯅꯦꯕ ꯀ꯭ꯂꯥꯁꯤꯀꯦꯜꯁꯤꯅ ꯑꯃꯨꯛ ꯄꯨꯔꯥ ꯔꯥꯒ ꯔꯣꯝꯗ ꯆꯠꯈ꯭ꯔꯦꯕ
ꯑꯣ ꯃꯇꯝꯒꯤ ꯏꯁꯩꯁꯤꯗꯁꯨ ꯑꯥ ꯀ꯭ꯂꯥꯁꯤꯀꯦꯜ ꯍꯥꯏꯔꯒꯗꯤ ꯑꯩꯈꯣꯏꯅ ꯈꯪꯕꯗ ꯁꯥꯔꯦ ꯒ ꯃꯥ ꯄꯥ ꯗꯨꯅ ꯃꯥꯒꯤ ꯄꯥꯕꯁꯦ ꯀ꯭ꯂꯥꯁꯤꯀꯦꯜꯗ ꯆꯤꯡꯉꯦꯕ
ꯃꯣꯏꯁꯦ ꯕꯦꯁꯤꯛ ꯍꯥꯏꯇꯥꯥꯔꯦ ꯁꯥꯥꯔꯦ ꯒ ꯃꯥꯁꯦ ꯄꯨꯔꯥ ꯕꯦꯁꯤꯛꯅꯦꯕ ꯀ꯭ꯂꯥꯁꯤꯀꯦꯜꯂꯤ
ꯋꯥ ꯑꯗꯨꯗꯒꯤꯅ ꯍꯧꯖꯤꯛꯀꯤ ꯑꯩꯈꯣꯏꯅ ꯍꯧꯖꯤꯛ ꯃꯅꯤꯄꯨꯔꯒꯤ ꯃꯇꯝ ꯏꯁꯩꯁꯤꯁꯨ ꯁꯥꯔꯦ ꯒ ꯃꯥꯁꯤ ꯆꯪꯉꯀꯥꯟꯗ ꯆꯪꯉꯀꯥꯟꯗ ꯁꯛꯏꯕ꯭ꯔꯥ ꯀ꯭ꯂꯥꯁꯤꯀꯦꯜꯒꯤ ꯃꯉꯣꯟꯗꯒꯤ
ꯏꯁꯩꯁꯦ ꯀ꯭ꯂꯥꯁꯤꯀꯦꯜꯗꯒꯤꯗꯤ ꯂꯧꯗꯣꯏ ꯂꯣꯏ ꯂꯧꯗꯣꯏꯅꯦꯕ ꯍꯥꯏꯗꯤ ꯃꯁꯥꯒꯤ ꯃꯇꯝ ꯏꯁꯩ ꯁꯛꯄ ꯁꯨ ꯃꯁꯥꯒꯤ ꯕꯦꯁꯤꯛ ꯍꯥꯏꯇꯥꯔꯦ ꯁꯥꯔꯦ ꯒ ꯃꯥꯥꯁꯤ ꯌꯥꯎꯗꯕ ꯌꯥꯕ ꯅꯠ ꯇꯦꯕ ꯁꯨꯔꯅꯦꯕ ꯇꯁꯦꯡꯅ ꯍꯥꯏꯔꯒꯗꯤ ꯃꯁꯤ ꯂꯣꯏ ꯌꯥꯎꯔꯒ ꯇꯧꯔꯤ ꯉꯥꯛꯇꯅꯦꯕ ꯑꯗꯨꯗ ꯀ꯭ꯂꯥꯁꯤꯛ ꯗꯥꯏꯔꯦꯛ ꯀ꯭ꯂꯥꯁꯤꯀꯦꯜ ꯍꯤꯟꯗꯨꯁꯇꯥꯅꯤ ꯀ꯭ꯂꯥꯁꯤꯀꯦꯜꯁꯤꯅ ꯌꯥꯝ ꯍꯨꯆꯟꯈꯤꯕ ꯍꯥꯏꯇꯥꯥꯔꯦ ꯑꯗꯩ ꯃꯇꯝ ꯏꯁꯩꯁꯤꯅ ꯑꯃꯨꯛ ꯈꯤꯇꯪ ꯂꯥꯏꯊꯣꯛꯄ ꯍꯥꯏꯇꯥꯔꯦ ꯑꯗꯨꯒꯤ ꯋꯥꯅꯤꯗ ꯂꯥꯏꯊꯣꯛꯑꯦꯅ ꯃꯇꯝ ꯏꯁꯩꯁꯨ ꯑꯗꯨꯝ ꯀꯩꯅꯣ ꯇꯧꯕꯗꯤ- ꯇꯧꯕꯅꯤꯗ ꯑꯗꯨꯝ ꯈ ꯈꯗꯤ ꯑꯗꯨꯝ ꯂꯨꯗꯕꯗꯤ ꯅꯠꯇꯦ ꯁꯨꯝ ꯀꯩꯅꯣ-ꯀꯩꯅꯣꯒ ꯃꯣꯏꯒꯤ ꯗꯥꯏꯔꯦꯛ ꯀ꯭ꯂꯥꯁꯤꯀꯦꯜꯗꯨꯒ ꯃꯇꯝ ꯏꯁꯩꯒꯤꯁꯤꯒ ꯌꯦꯡꯅꯕ ꯃꯇꯝꯗ ꯃꯇꯝ ꯏꯁꯩꯗꯨꯅ ꯈꯤꯇꯪ ꯑꯃꯨꯛ ꯂꯥꯏꯊꯩ ꯍꯥꯏꯕ ꯋꯥꯅꯤꯗ ꯁꯤ ꯍꯥꯏꯌꯦꯅ ꯃꯇꯝ ꯏꯁꯩꯁꯤ ꯌꯥꯝ ꯂꯥꯏ ꯍꯥꯏꯔꯨꯕꯩ ꯋꯥ ꯅꯠꯇꯦꯕ
ꯄꯣꯠ ꯑꯃ ꯂꯩꯔꯗꯤ ꯃꯥꯏ ꯑꯔꯨꯕ ꯃꯥꯏ ꯑꯔꯥꯏꯕ ꯂꯣꯏ ꯂꯩꯔꯤꯕꯅꯦꯕ ꯃꯒꯨꯟꯗꯣ ꯑꯩꯈꯣꯏꯅ ꯁꯩꯊꯥꯕꯗꯁꯨ ꯍꯦꯟꯅꯒ ꯁꯩꯊꯥꯕ ꯌꯥꯄꯣꯠꯇꯦꯕ
ꯎꯎꯝ
ꯑꯗꯨ ꯏꯁꯩꯗꯤ ꯍꯧꯖꯤꯛꯇꯤ ꯏꯁꯩꯗꯤ ꯐꯖꯅ ꯐꯣꯡꯅꯔꯦ ꯃꯅꯤꯄꯨꯔꯒꯤꯖꯨ ꯀꯣ ꯊꯥꯏꯅꯗꯤ ꯏꯁꯩ ꯑꯃ ꯐꯣꯡꯕꯁꯦ ꯏꯆ ꯊꯥꯢꯅ ꯑꯍꯟꯉꯩꯒꯤ ꯃꯇꯝꯗꯗꯤ ꯀꯣꯜꯀꯇꯥꯐꯥꯎ ꯌꯧꯔꯝꯃꯦꯅ ꯍꯥꯏꯌꯦ
ꯃꯥꯅꯦ ꯃꯥꯅꯦ ꯆꯨꯝꯃꯦ ꯆꯨꯝꯃꯦ ꯍꯧꯖꯤꯛꯅ ꯑꯃꯨꯛ ꯑꯥ ꯍꯧꯖꯤꯛꯅ ꯑꯃꯨꯛ ꯀꯝꯄꯨꯇꯔ ꯅꯨꯡ ꯏꯂꯥꯏ- ꯂꯥꯏꯅ ꯐꯪꯅꯔꯛꯄ ꯍꯥꯏꯇꯥꯥꯔꯦ ꯃꯤꯒꯩꯖꯦ ꯑꯗꯨꯝ ꯐꯃꯨꯡꯗ ꯀꯟꯗꯅ ꯅꯆꯦꯛꯇꯩꯁꯨ ꯑꯗꯨꯝ ꯁꯦꯝꯅꯔꯕꯅꯤ ꯍꯧꯖꯤꯛꯀꯥꯟꯖꯦ
ꯑꯥꯑ ꯔꯦꯀꯣꯔꯗꯤꯡ ꯏꯁꯇꯨꯗꯤꯑꯣ ꯌꯥꯝꯃꯛꯄꯀꯣ
ꯑꯥꯑ
ꯑꯗꯣ ꯌꯥꯝꯃꯤ ꯍꯥꯏꯖꯕ ꯍꯥꯏꯅꯤ ꯀ꯭ꯋꯥꯂꯤꯇꯤꯗꯗꯤ ꯑꯃꯨꯛ ꯍꯟꯊꯔꯛꯏꯕ ꯑꯗꯨꯅ ꯑꯃꯨꯛ ꯍꯥꯏꯗꯤ ꯄꯪꯁꯦꯝ-ꯁꯦꯝꯅꯔꯛꯄ ꯄꯪꯁꯦꯝ- ꯁꯦꯝꯅꯕ ꯌꯥꯕꯒꯤ ꯃꯑꯣꯡ ꯍꯥꯏꯇꯥꯔꯦ
ꯏꯁꯩꯒꯤ ꯃꯒꯨꯟ ꯃꯥꯡꯊꯔꯛꯏꯖꯦ ꯀꯅꯥꯒꯨꯝꯕ ꯈꯔꯅ ꯋꯥꯡꯅ ꯊꯥꯛ ꯎꯔꯨꯔꯒ ꯀꯅꯥꯒꯨꯝꯕ ꯈꯔꯅ ꯄꯪꯌꯥ- ꯌꯥꯅꯕ ꯑꯦ ꯌꯥꯅ ꯌꯥꯅꯕꯅ ꯆꯠꯄꯖꯦ
ꯍꯣꯏ ꯍꯣꯏ ꯃꯗꯨꯅꯤ ꯊꯥꯏꯅ ꯑꯍꯜ ꯂꯃꯟꯅ ꯇꯧꯔꯝꯕꯒꯗꯤ ꯈꯤꯇꯪ ꯈꯦꯠꯅꯔꯦ ꯍꯥꯏꯇꯥꯔꯦ ꯃꯣꯏꯗꯤ ꯃꯄꯥꯟ ꯂꯝꯗ ꯆꯠꯇꯅ- ꯈꯣꯠꯇꯅ ꯅꯠꯇ꯭ꯔꯥ
ꯃꯇꯝꯗ ꯁꯨꯔ ꯑꯃ ꯍꯦꯛ ꯀꯥꯏ ꯌꯥꯄꯣꯠꯇꯦ ꯃꯥꯒꯤ ꯁꯟꯖ ꯑꯃ ꯍꯦꯛ ꯁꯣꯏꯔꯨ ꯌꯥꯄꯣꯠꯇꯦ ꯑꯗꯨ ꯇꯧꯏꯒ-ꯑꯗꯥ ꯇꯧꯏꯒ ꯃꯣꯏꯒꯤ ꯌꯥꯝ ꯂꯨꯅ ꯆꯦꯛꯁꯤꯟꯅ ꯁꯛꯑꯝꯃꯤꯗ
ꯃꯥꯅꯦꯃꯥꯅꯦ ꯍꯧꯖꯤꯛꯅ ꯑꯃꯨꯛ ꯍꯥꯏꯗꯤ ꯃꯤ ꯄꯪꯁꯛ ꯁꯛꯅꯔꯛꯏꯁꯤꯅ ꯑꯣꯇꯣ ꯇ꯭ꯌꯨꯟ ꯀꯩꯀꯥ ꯊꯣꯛꯂꯛꯄ ꯃꯌꯥꯝꯗꯣ ꯊꯥꯏꯅꯅ ꯑꯃꯨꯛ ꯑꯣꯇꯣꯇ꯭ꯨꯌꯟ ꯂꯩꯔꯝꯗꯕꯅꯤꯅ ꯍꯦꯛꯇ ꯌꯥꯗꯕ ꯍꯧꯖꯤꯛꯅ ꯑꯃꯨꯛ ꯃꯤꯖꯦ ꯍꯦꯛꯇ ꯁꯛꯄ ꯍꯩꯇꯕ ꯃꯤꯖꯨ ꯀꯩꯅꯣ ꯇꯧꯔꯒ ꯍꯦꯛꯇ ꯃꯥꯜꯂꯒ ꯌꯦꯛꯑꯒ ꯈꯣꯠꯂꯒ ꯍꯦꯛꯇ ꯑꯣꯇꯣ ꯇ꯭ꯌꯨꯟ ꯍꯥꯞꯆꯜꯂꯒ ꯌꯥꯕꯤꯅꯦꯕ ꯇꯧꯔꯤꯖꯦ
ꯑꯣ ꯑꯣ ꯑꯣꯇꯣ ꯇ꯭ꯌꯨꯟꯖꯦ ꯃꯁꯥꯒꯤ ꯌꯥꯎꯖꯕ ꯃꯤꯖꯨ ꯂꯩꯅꯤ ꯑꯣꯇꯣ ꯇ꯭ꯌꯨꯟꯒꯤ ꯇꯥꯏꯞꯇ ꯌꯥꯎꯖꯕ ꯍꯥꯏ ꯇꯥꯔꯦ ꯑꯩꯈꯣꯏꯅ
ꯑꯥꯑ
ꯑꯣꯇꯣꯇ꯭ꯨꯌꯟ ꯍꯥꯞꯄ ꯍꯥꯏꯖꯤ ꯈꯣꯟꯖꯦꯜꯁꯤ ꯈꯔ ꯈꯪꯉꯤꯅ ꯃꯥꯒꯤ ꯉꯪꯊꯣꯔꯛꯄ ꯃꯇꯝꯗ ꯏꯁꯥꯒꯤ ꯑꯣꯏꯕ ꯑꯣꯏꯗꯕ ꯑꯃ ꯑꯣꯏꯗꯅ ꯑꯗꯨꯒꯤ ꯇꯥꯏꯞꯇ ꯗꯥꯏꯔꯦꯛ ꯑꯉꯝꯕ ꯁꯤꯡꯒꯔꯁꯨ ꯂꯩꯔꯅ ꯍꯧꯖꯤꯛꯁꯦ
ꯂꯩꯕꯅꯤ ꯂꯩꯕꯅꯤ
ꯁꯤꯗꯅꯤ ꯑꯩꯈꯣꯏꯅ ꯈꯪꯉꯛꯇ꯭ꯔꯤꯖꯦ ꯑꯣꯇꯣ ꯇ꯭ꯌꯨꯟꯅ ꯀꯔꯤꯅꯣ ꯁꯤꯅ ꯀꯔꯤꯅꯣꯅ ꯈꯪꯗ꯭ꯔꯤꯖꯦ ꯃ꯭ꯌꯨꯖꯤꯛ ꯏꯁꯩ ꯑꯃ ꯇꯥꯛ ꯄꯗ ꯏꯁꯩꯏꯕ ꯏꯁꯩ ꯑꯗꯒꯤ ꯏꯁꯩꯂꯦꯡꯕ ꯑꯗꯒꯤ ꯏꯁꯩ ꯀꯔꯤ ꯏꯁꯩꯒꯤ ꯁꯨꯔ ꯄꯥꯟꯕ ꯃꯤꯁꯤ ꯌꯥꯝ ꯃꯔꯨ ꯑꯣꯏꯔꯦꯅꯦ
ꯑꯥ ꯑꯣꯏꯑꯦ ꯑꯣꯏꯑꯦ
ꯏꯁꯩ ꯑꯗꯨꯗꯤ ꯑꯗꯨꯒꯤꯁꯨ ꯇꯣꯉꯥꯟꯅ ꯏꯁꯩ ꯇꯝꯕ ꯃꯤꯅ ꯂꯦꯡꯉꯤꯕ꯭ꯔꯥ ꯃ꯭ꯌꯨꯖꯤꯛ ꯗꯥꯏꯔꯦꯛꯇꯔꯅ ꯂꯦꯡꯉꯤꯕ꯭ꯔꯥ ꯏꯁꯩ ꯍꯦꯛꯇ ꯀꯩꯅꯣ ꯏꯁꯩꯒꯤ ꯁꯨꯔ ꯍꯥꯞꯆꯤꯟꯕꯤꯕ ꯍꯥꯏ ꯇꯥꯔꯦ ꯏꯁꯩꯒꯤ ꯃꯁꯛ ꯍꯥꯞꯆꯤꯟꯕꯤꯕꯁꯦ
ꯃꯁꯤ ꯇꯣꯉꯥꯟ ꯇꯣꯉꯥꯟ ꯂꯩ ꯍꯥꯏꯇꯥꯔꯦ ꯃ꯭ꯌꯨꯖꯤꯛ ꯗꯥꯏꯔꯦꯛꯇꯔꯅ ꯑꯃꯨꯠ ꯃ꯭ꯌꯨꯖꯤꯛ ꯗꯥꯔꯛꯇꯔ ꯃ꯭ꯌꯨꯖꯤꯛ ꯗꯥꯏꯔꯦꯛꯇꯔ ꯍꯥꯏꯕ ꯃ꯭ꯌꯨꯖꯤꯛ ꯗꯥꯏꯔꯦꯛꯇꯔꯁꯤ ꯁꯤꯅ ꯍꯥꯏꯗꯤ ꯋꯥꯈꯜꯁꯦꯍꯥꯟ ꯂꯣꯏ ꯈꯜꯂꯒ ꯃꯥ ꯂꯣꯏ ꯃꯥ ꯂꯣꯏ ꯄꯨꯊꯣꯔꯛꯄ ꯀꯣꯛ ꯑꯣꯏꯗꯣꯏꯅꯦꯕ ꯑꯗꯨ ꯃꯥ ꯃꯥꯅ ꯆꯥꯎꯔꯥꯛꯄ ꯑꯃ ꯁꯥꯒꯠꯂ ꯃꯇꯨꯡꯁꯤꯗ ꯍꯥꯏꯗꯤ ꯑꯩ ꯏꯁꯩꯁꯦ ꯁꯨꯃꯥꯏꯅ ꯆꯥꯎꯔꯥꯛꯄ ꯇꯧꯍꯜꯂꯒꯦ ꯍꯥꯏꯔ ꯃꯇꯨꯡꯗ ꯈꯣꯡꯖꯤꯟꯕ ꯃꯤꯕꯨ ꯀꯧꯔꯦꯒ ꯍꯥꯏꯗꯤ ꯁꯛꯍꯟꯕ ꯃꯤꯁꯨ ꯀꯧꯔꯒ ꯑꯃꯨꯛ ꯑꯗꯨꯃꯥꯏꯅ ꯇꯧ ꯁꯛꯍꯜꯂꯒ ꯈꯣꯡꯖꯤꯜꯂꯒ ꯂꯦꯡꯈꯠꯂꯛꯇꯣꯏꯅꯦꯕ ꯏꯁꯩꯁꯦ ꯍꯣꯏ ꯑꯍꯥꯝ ꯍꯥꯟꯕ ꯏꯁꯇꯦꯞꯁꯦ ꯃ꯭ꯌꯨꯖꯤꯛ ꯗꯥꯏꯔꯦꯛꯇꯔ ꯂꯣꯏ ꯂꯩꯏꯗꯣꯏꯅꯦ ꯐꯔꯁ ꯏꯁꯇꯦꯞ ꯍꯥꯏꯇꯥꯔꯦ